ꯄꯨꯔꯥ
ꯑ ꯇꯥꯛꯑꯦ ꯐꯣꯟ ꯄꯥꯏꯒꯠꯄꯁꯦ ꯑꯃꯨꯛ ꯃꯑꯣꯡꯗꯣ ꯈꯤꯇꯪ ꯃꯥꯟꯅꯗꯕꯩ ꯉꯥꯛꯇꯪ ꯉ ꯑꯃꯨꯛ ꯂꯩꯔꯨꯕ
ꯇꯧꯒꯦ ꯇꯧꯋꯦ ꯍꯥꯏ ꯄ
ꯎꯝ ꯆꯥꯛꯇꯤ ꯂꯣꯏꯔꯕ
ꯆꯥꯛ ꯂꯣꯏꯔꯦ ꯏꯔꯣꯜꯂꯤ
ꯀꯔꯤ
ꯑ ꯌꯦꯗꯤꯦꯝꯦꯝ ꯑꯗꯣ ꯃꯅꯥ ꯃꯀꯥꯔꯔꯤꯕꯗꯣ ꯀꯃꯥꯟ ꯃꯌꯥꯝ ꯍꯦꯛꯇꯔꯛꯑꯦ
ꯎꯝ
ꯂꯣꯂꯤ ꯕꯣꯔꯥ ꯂꯩꯒꯦꯅ ꯑꯩꯈꯣꯏ ꯃꯥꯅ ꯆꯠꯂꯨꯕꯅꯤ ꯇꯨꯔꯦꯟ ꯏꯁꯤꯡ ꯆꯥꯎꯕꯒꯤ ꯏꯟ ꯆꯤꯡꯅꯒꯤꯅ ꯁꯅꯥꯒꯗ ꯏꯟ ꯆꯤꯡꯈ꯭ꯔꯦꯅ ꯕꯣꯔꯥ ꯍꯧꯔꯝꯗꯤ
ꯎꯝ ꯅꯨꯡꯇꯤꯒꯤ ꯆꯤꯡꯕꯁꯨ ꯌꯥꯕ ꯅꯠꯇꯕꯗꯕꯨ ꯆꯤꯡꯖꯖꯅꯨ
ꯍꯣꯏ ꯍꯣꯏ ꯑꯗꯨ ꯑꯗꯨꯃꯥꯏꯅ ꯇꯧꯔꯒ ꯃꯨꯀ ꯉꯥ ꯅꯛꯅꯩ
ꯑꯦ ꯃꯨꯀꯥꯉꯥ ꯀꯔꯣꯝꯗ ꯂꯥꯛꯑꯕ ꯃꯨꯀꯥꯉꯥꯗꯤ ꯑꯩꯈꯣꯏ ꯇꯨꯔꯗꯗꯤꯗ
ꯈꯪꯗꯦ ꯀꯩꯅꯣꯗ ꯃꯃꯥꯡꯗꯁꯨ ꯑꯗꯨꯝ ꯗꯥꯕꯗ ꯃꯨꯀꯥꯒꯥ ꯑꯗꯨꯝ ꯂꯛꯅꯕꯅꯦ ꯑꯗ ꯆꯍꯤ ꯑꯣꯜꯂꯛꯄꯁꯤꯁꯨ ꯑꯣꯏꯔꯝꯃꯅꯤꯕ ꯃꯨꯀꯥ ꯉꯥ ꯃꯆꯥ ꯌꯥꯝ ꯂꯛꯑꯦ
ꯎ ꯃꯆꯥ ꯃꯆꯥꯗꯤ ꯑꯃꯨꯛ ꯀꯌꯥ ꯍꯥꯎꯗꯧ ꯃꯥꯟꯗꯦ
ꯗꯥꯝꯗꯨ ꯃꯃꯥꯡꯗ ꯃꯨꯀꯥꯉꯥ ꯈꯔꯂꯛꯅꯈ꯭ꯔꯕꯅꯦꯕ ꯑꯗꯨꯗꯨꯅ ꯆꯍꯤ ꯑꯐꯕꯁꯦ ꯁꯤꯗ ꯌꯥꯝ ꯁꯟꯗꯣꯛꯅꯤ ꯉꯔꯥꯡꯗꯤ ꯑꯩꯈꯣꯏ ꯃꯃꯥꯡ ꯀꯩꯊꯦꯜ ꯄꯥꯟꯕꯤꯒꯤ ꯌꯨꯝ ꯑꯅꯧꯕ ꯍꯣꯡꯗꯕꯁꯤꯡꯗꯨ ꯆꯠꯂꯨꯏꯌꯦ
ꯎꯝ
ꯌꯥꯝ ꯅꯨꯡꯉꯥꯏ ꯂꯩꯍꯧꯔꯤꯕꯣ
ꯑꯣ ꯑꯗꯣ ꯕꯣꯛ ꯄꯨꯔꯅꯤꯃꯥꯁꯤ ꯅꯥꯏ ꯍꯥꯏ ꯑꯗꯨꯅ ꯀꯩ ꯑꯣꯏꯅ ꯏꯅꯣꯕ
ꯑꯉꯥꯡ ꯈꯥꯡꯕꯗ ꯀꯦꯟꯁꯔꯅꯦ ꯍꯥꯏꯕꯀꯣ ꯍꯥꯏꯕꯅꯤ
ꯑꯁ
ꯍ ꯔꯕꯤꯅꯥꯗ ꯇꯦꯁ ꯇꯧꯋꯤ ꯂꯨꯄꯥ ꯂꯤꯁꯤꯡ ꯀꯨꯟ ꯃꯉꯥ ꯆꯪꯉꯤꯒ ꯇꯧ ꯂꯩꯍꯧꯕ ꯑꯩꯈꯣꯏ ꯃꯣꯏ ꯃꯣꯏꯗ ꯑꯣꯏꯅ ꯃꯔꯨ ꯑꯣꯏꯅ ꯆꯠꯄ ꯑꯣꯏꯅ ꯁꯨꯝ ꯆꯠꯄ
ꯇꯦꯖꯇ ꯂꯤꯁꯤꯡ ꯀꯨꯟ ꯃꯉꯥ ꯆꯪꯉꯗꯤ ꯕ ꯑꯣ ꯕꯕꯤꯅꯥꯒꯤ ꯀꯦꯟꯁꯔꯒꯤꯗꯣ
ꯂꯨꯔꯛꯄꯒꯤꯅꯤ ꯂꯩ ꯄꯩꯁꯥ ꯌꯥꯝꯃꯦꯗꯨꯕꯨꯗꯤ ꯃꯣꯏꯒꯤ ꯌꯨꯝ ꯂꯩꯗꯣ ꯌꯥꯝ ꯅꯨꯡꯉꯥꯏꯅ ꯂꯩꯍꯧ ꯋꯥꯅꯤꯗ ꯍꯥꯏꯗꯤ ꯌꯨꯝ ꯅꯨꯡꯉꯥꯏ ꯍꯥꯏꯕ ꯅꯠꯇꯕ ꯑꯩꯈꯣꯏꯒꯤ ꯃꯐꯝꯁꯤꯡꯗꯣ
ꯏꯏ ꯏꯅꯥꯎꯕꯤ ꯍꯣꯏꯗꯤ ꯌꯨꯝ ꯁꯥꯈ꯭ꯔꯕ
ꯁꯥꯍꯧꯔꯦ ꯑꯩ ꯀꯩꯅꯣꯝ ꯇꯧꯈꯦ ꯑꯃ ꯁꯥꯕꯁꯨ ꯁꯥꯍꯧꯔꯦ ꯑꯗꯣ
ꯑꯁ ꯃꯣꯏꯒꯤ ꯊꯥꯡꯃꯩꯕꯟꯗ ꯂꯩꯍꯧꯔꯤꯕ ꯐꯤꯕꯝꯗꯨꯗꯤꯅꯦ ꯑꯁ ꯑꯩ ꯕꯤꯕꯨꯣꯔꯥ ꯁꯨꯏꯍꯦ
ꯑꯗꯨꯕꯨꯗꯤ ꯃꯣꯏꯁꯤꯗ ꯁꯨꯃꯥꯏꯅ ꯂꯩꯖꯕꯅ ꯐꯩ ꯐꯖꯅ ꯑꯗꯣ ꯈꯣꯡꯒꯨꯟ ꯇꯥꯝꯅꯩꯗꯤ ꯍꯦ ꯂꯩꯖꯔꯗꯤ ꯃꯣꯏ ꯅꯨꯡꯉꯥꯏꯅ ꯂꯩꯖꯒꯗꯕꯅꯤꯅ
ꯇꯥꯖꯔꯖꯅꯤ ꯍꯟꯗꯛꯀ ꯈꯣꯡꯒꯨꯟ ꯇꯥꯖꯗ꯭ꯔꯗꯤ ꯇꯣꯛꯆꯔꯦ ꯀꯩꯅꯣ ꯀꯅꯥꯒꯤ ꯍꯥꯛꯇꯛꯇ ꯑꯗꯨꯃꯥꯏꯅ ꯐꯪꯒꯗꯒꯦ ꯃꯣꯏ ꯃꯐꯝ ꯃꯥꯂꯦꯝ ꯁꯤꯟ ꯊꯨꯡꯖꯖ ꯃꯣꯏꯒꯤꯅꯦꯅ ꯃꯆꯦꯠ ꯑꯃꯨꯛ ꯄꯤꯔꯛꯀꯗꯧ ꯅꯠꯇꯦ
ꯑꯩꯈꯣꯏ ꯀꯩꯊꯩꯃꯥꯟꯕꯤ ꯂꯩꯀꯥꯏꯗ ꯃꯥꯡꯒꯣꯟꯜ ꯍ ꯅꯥꯄꯤꯕꯨ ꯐꯣꯏꯗꯣꯛꯁꯦꯅ ꯍꯥꯏꯅ ꯍꯧꯔꯣ
ꯎ ꯑꯗꯨ ꯃꯣꯏ ꯂꯩ ꯏꯀꯥꯏꯒꯤ ꯃꯃꯤꯡꯗꯣ ꯑꯗꯨꯃꯥꯏꯅ ꯑꯗꯨꯝ ꯍꯥꯏꯗꯨꯔ
ꯑꯗꯨꯥꯏ ꯑꯗꯨꯝ ꯍꯥꯏꯔꯗꯣꯏꯔꯥ ꯈꯪꯗꯦꯗ ꯌꯥꯝ ꯅꯨꯡꯉꯥꯏ ꯅꯨꯡꯉꯥꯏ ꯂꯩꯍꯧꯕꯔꯤꯍꯦ ꯏꯪꯅ ꯆꯤꯛꯅ ꯅꯨꯡꯉꯥꯏꯅ ꯂꯩꯕ ꯍꯥꯏꯕꯗꯣ ꯁꯤꯤꯟꯗꯨꯗ ꯌꯥꯝ ꯅꯨꯡꯉꯥꯏꯅ ꯍꯧꯋꯦ
ꯎꯝ
ꯇꯨꯔꯦꯜ ꯃꯄꯥꯟ ꯂꯣꯝꯗ ꯑꯣꯏꯔꯦꯒ ꯏꯨꯝ ꯆꯤꯡꯐꯝꯒ ꯂꯩꯇꯧꯝꯃꯒ ꯀꯌꯥꯝ ꯊꯅ ꯍꯤꯡꯈꯣꯜ ꯌꯥꯝ ꯌꯥꯝ ꯀꯨꯏꯅ ꯍꯧꯧꯋꯤꯗ ꯑꯗꯨꯝ ꯌꯨꯝꯗ ꯌꯥꯝ ꯆꯥꯎ ꯆꯥꯎꯅ ꯃꯐꯝ ꯄꯤꯅꯍꯧꯋꯤꯗ ꯍꯥꯏꯣꯏꯗꯤ ꯌꯨꯝꯗꯤ ꯌꯨꯝꯒꯤꯗꯪ ꯁꯔꯨꯛ ꯑꯣꯏꯕꯩ ꯅꯤꯡꯉꯨꯔꯦꯕ
ꯎꯝ
ꯑꯩꯈꯣꯏ ꯌꯨꯝ ꯁꯨꯃꯥꯏꯅ ꯁꯥꯔꯒ ꯂꯥꯏꯁꯪꯒꯤ ꯃꯄꯥ ꯑꯁꯋꯥꯥꯏ ꯋꯥꯏꯕꯒꯤ ꯁꯨꯃꯥꯏꯅ ꯍꯤꯡꯒꯣꯜ ꯀꯣꯏꯕ ꯁꯨꯃꯥꯏ ꯅꯨꯄꯤꯕ ꯑꯗꯨꯗꯤ ꯑꯗꯨꯝ ꯆꯥꯎꯋꯤꯅꯤꯅ ꯌꯨꯝ ꯑꯃꯒꯤ ꯍꯤꯡꯒꯣꯜ ꯀꯣꯏꯐꯝꯗꯤ ꯃꯣꯏꯒꯤꯁꯦ ꯌꯨꯝ ꯑꯃ ꯂꯩꯔꯒ ꯍꯤꯡꯒꯣꯜ ꯅꯨꯡꯒꯣꯜ ꯀꯣꯏꯔꯒ ꯐꯖꯅ ꯀꯩꯅꯣ ꯇꯧꯕ ꯌꯥꯕꯒꯤ ꯃꯑꯣꯡꯗ ꯄꯤꯔꯤꯕꯖꯥꯠꯅꯦ ꯌꯦꯡ ꯌꯦꯡꯉꯒ
ꯑꯗꯨꯗꯤ ꯐꯅꯌꯥꯝ ꯆꯥꯎꯋꯤ ꯀꯩꯅꯣ ꯄꯣꯏꯟꯗꯣ ꯌꯥꯝꯃꯝꯒꯅꯤ ꯄꯤꯔꯤꯁꯤꯡꯗꯣ
ꯎꯝ ꯍꯣꯏ ꯌꯨꯝꯕꯨꯗꯤ ꯑꯩꯈꯣꯏꯁꯤꯅ ꯍꯦꯟ ꯂꯩꯕ ꯆꯥꯎꯕ ꯑꯗꯨꯑꯣꯏꯁꯨ ꯌꯨꯝ ꯑꯃꯒ ꯑꯩꯈꯣꯏ ꯂꯥꯏꯁꯪꯒꯤ ꯑꯗꯨꯝꯒꯤ ꯆꯥꯡꯗ ꯇꯧꯔꯛꯀꯅꯦ ꯈꯪꯗꯦ ꯐꯅꯌꯥꯝ ꯍꯤꯡꯒꯣꯜ ꯀꯣꯏꯕ ꯐꯅꯝ ꯐꯅꯥꯝ ꯂꯩꯍꯧꯋꯦꯕ ꯑꯗꯨ ꯃꯃꯥꯡꯗ ꯀꯌꯥꯝ ꯂꯩꯍꯧꯔ꯭ꯔꯦꯗ ꯊꯣꯡꯒꯝꯒꯤꯕꯨꯛ ꯂꯩꯕ ꯌꯥꯎꯍꯧꯋꯦ ꯀꯃꯥꯏꯅ ꯇꯧꯔꯤꯅꯣ ꯃꯣꯏꯒꯤꯁꯨ
ꯄꯣꯉꯥꯝꯒꯨꯝꯕꯣꯏ ꯏꯪꯈꯣꯜ ꯌꯣꯟꯊꯣꯛꯈꯤꯕ ꯑꯣꯏꯔꯝꯒꯅꯤ
ꯃꯤꯠꯂꯨ ꯍꯒꯤ ꯂꯩꯍꯧꯋꯦ
ꯀꯅꯥ
ꯂꯨ
ꯑꯣ
ꯃꯤꯔꯕ ꯃꯤꯕꯗꯣ ꯑꯗꯨ ꯑꯣꯏ ꯂꯩꯔꯝꯃꯦ ꯃꯁꯛ ꯈꯪꯗꯕꯁꯨ ꯂꯩꯍꯧꯋꯤ
ꯗꯥ ꯏꯕꯥ ꯏ ꯅꯥꯎꯕꯒꯤ ꯄꯤꯌꯦꯗꯥꯏ ꯑꯗꯨꯝ ꯄꯤꯔꯝꯒꯅꯤꯌꯦ
ꯑꯥ ꯃꯨꯁꯤꯃꯥꯏꯅ ꯑꯗꯨꯝ ꯄꯤꯕꯖꯥꯠꯅꯤ
ꯎꯝꯝ
ꯀꯅꯥꯅꯣ ꯑꯩꯈꯣꯏꯅ ꯈꯪꯗꯕ ꯑꯣꯏꯔꯝꯕꯕꯨꯁꯨ ꯌꯥꯏꯗ ꯀꯅꯥꯅꯣ ꯈꯪꯗꯕ ꯑꯃꯇꯪꯅꯤꯅ ꯂꯩꯍꯧꯕ ꯃꯧꯒꯤꯗꯤ ꯏꯟꯗꯤꯔꯥꯗꯣ ꯇꯥꯈꯦꯜꯕꯥꯝꯒꯤ
ꯏꯆꯦ ꯏꯟꯗꯨ ꯍꯣꯏꯁꯨ ꯂꯩꯔꯦꯗꯅ
ꯏꯆꯦ ꯏꯟꯗꯨ ꯍꯣꯏꯒ ꯏꯕꯥꯏ ꯅꯥꯎꯕꯤ ꯍꯣꯏꯒ ꯑꯩꯈꯣꯏꯗ ꯉꯥ ꯊꯣꯡ ꯅꯨꯃꯤꯠꯇ ꯁꯨꯃꯥꯏꯅ ꯇꯧꯍꯧꯏ ꯏꯆꯦ ꯏꯟꯗꯨ ꯃꯣꯏꯅꯤꯗꯪ ꯑꯁ ꯌꯥꯝ ꯅꯨꯡꯉꯥꯏꯅ ꯂꯩꯍꯧꯏꯗꯥ ꯃꯣꯏ ꯈꯨꯂꯩꯗꯣ ꯏꯟꯗꯤꯌꯥꯟ ꯁꯥꯏ ꯇꯔꯕꯨꯖ ꯆꯥꯐꯝꯗ ꯀꯩꯅꯣ ꯇꯧꯏꯅꯥ ꯅꯣꯡ ꯀꯟꯅ ꯆꯨꯨꯌꯦꯅ ꯃꯥ ꯌꯥꯝ ꯊꯦꯡꯅ ꯍꯜꯂꯛꯄꯅꯦ ꯄꯨꯡ ꯃꯉꯥꯃꯨꯛ ꯒꯥꯏꯊꯧꯕ ꯌꯥꯗꯦꯌꯦ ꯊꯨꯝꯕꯤꯖꯨꯡ ꯆꯠꯄꯗꯣ ꯍꯣꯏ ꯑꯗ ꯄꯨꯨ ꯆꯁꯕꯥ ꯒꯤ ꯀꯨꯝꯕꯤꯗꯨꯁꯨ ꯀꯣꯏꯂꯥ ꯊꯥꯗꯣꯏ ꯅꯨꯡ ꯄꯩꯁꯟꯕꯒ ꯂꯥꯛ ꯂꯥꯝꯕꯤ ꯄꯥꯛꯊꯣꯛꯏꯅꯤꯅ ꯐꯩꯅꯥꯝ ꯐꯩꯅꯥꯝ ꯄꯥꯛ ꯀꯣꯛꯊꯣꯛꯑꯦꯕꯀꯣ ꯄꯥꯛꯊꯣꯛꯑꯦ ꯑꯗꯨꯒ ꯑꯁꯣꯝꯗ ꯑꯃꯨꯛ ꯅꯤꯡꯒꯥꯏ ꯍꯧꯕꯅꯦꯕꯀꯣ ꯉꯁꯥꯏ ꯅꯤꯡꯒꯥꯏꯔꯒ ꯒꯥꯔꯤ ꯑꯆꯧꯕ ꯑꯃꯒꯤ ꯂꯝꯕꯤ ꯃꯄꯥꯗꯪ ꯂꯩꯍꯧꯕꯅꯦꯕ ꯑꯇꯩ ꯂꯣꯏ ꯅꯤꯒꯥꯏꯍꯧꯔꯝꯃꯅꯤ ꯒꯩ ꯉꯁꯥꯏ ꯆꯠꯈꯤꯕꯗꯨꯁꯨ ꯒꯥꯔꯤ ꯅꯥꯟꯕꯅ ꯊꯧ ꯌꯥꯍꯧꯗꯅꯕꯅꯦ ꯑꯩꯈꯣꯏꯒꯤ ꯃꯃꯥꯡꯗ ꯃꯥꯏꯔꯦꯟ ꯃꯆꯥ ꯃꯔꯤ ꯆꯠꯇꯕꯤ ꯑꯃ ꯄꯥꯟꯕꯗꯣ ꯈꯔ ꯑꯃ ꯄꯥꯟꯕꯗꯣ ꯐꯖꯅ ꯄꯥꯜꯍꯧꯕꯅꯦ ꯑꯗꯨꯒ ꯃꯥꯗꯤ ꯈꯨꯏꯖꯤꯜꯂ ꯄꯠꯂ ꯂꯩꯍꯧꯏꯅꯦ
ꯎꯝ ꯈꯨꯏꯖꯜꯂꯦ ꯍꯥꯏꯔꯣ ꯃꯥꯏꯔꯦꯟꯗꯣ
ꯃꯅꯥ ꯃꯥꯒꯤ ꯑꯄꯥꯝꯕ ꯑꯃ ꯑꯩꯈꯣꯏꯒꯤ ꯃꯄꯥꯟ ꯁꯥꯔ ꯂꯣꯏꯔꯀꯥꯟꯗ ꯍꯪꯀꯠꯄꯥꯟ ꯆꯪꯖꯟꯕꯤꯗꯣ ꯇꯧꯂꯩꯍꯧꯏꯕ ꯏꯁꯤꯡꯗꯨꯟ ꯀꯩꯗꯧꯔꯤꯅꯣ ꯈꯪꯗꯦ ꯆꯥꯛꯄꯨꯗꯤ ꯂꯣꯏꯔꯦ ꯑꯗꯣ ꯑꯩꯈꯣꯏ ꯃꯥ ꯐꯤ ꯂꯣꯏꯁꯟꯕꯩ ꯌꯥꯝꯀꯥꯟꯅ ꯇꯧꯔꯤꯌꯦ ꯃꯥ ꯗꯨꯉꯥꯏꯔꯒ ꯆꯥꯃꯤꯟꯅꯔꯒꯦ ꯑꯗꯨꯝ ꯉꯁꯥꯏꯁꯦ ꯑꯗꯨꯅ ꯁꯣꯅꯤꯌꯥꯅ ꯇꯔꯕꯨꯁ ꯇꯪꯈꯥꯏ ꯑꯃ ꯄꯨꯔꯛꯑꯦꯕ ꯇꯪꯈꯥꯏ ꯑꯃ ꯐꯥꯎꯔꯛꯑꯦ ꯑꯗꯨꯃꯥꯏꯅꯗꯨꯒꯤ ꯆꯥꯡꯗ ꯀꯥꯗꯝꯝꯃꯦꯅ ꯑꯗꯨ ꯂꯩꯔꯤꯅꯦꯅ ꯂꯝꯂꯣꯡꯗ ꯂꯩꯔꯛꯑꯦꯅ
ꯎꯝ ꯑꯁ ꯅꯍꯥꯟꯅ ꯑꯩꯅ ꯄꯨꯔꯛꯄꯗꯁꯨ ꯉꯁꯥꯏ ꯗꯤꯄꯥꯔꯠꯃꯦꯟꯗ ꯆꯥꯏ ꯑꯣꯖꯥꯈꯩ ꯊꯨꯝꯃꯦꯦꯟ ꯆꯥ ꯉꯝꯗꯗꯅ ꯅꯥꯎꯆꯥ ꯍ ꯑꯣꯏꯗꯦ ꯂ ꯄꯨꯔꯛꯄꯗ ꯅꯥꯎꯆꯥꯗꯤ ꯅꯥꯎꯆꯥ ꯗꯤꯄꯥꯔꯠꯃꯦꯟꯒꯤꯗꯣ
ꯍ
ꯃꯥꯏ ꯐꯥꯔꯝ ꯆꯠꯂꯨꯕ ꯅꯍꯥꯟ ꯆꯨꯕꯥꯁꯇ ꯇꯣꯔꯕꯣꯠ ꯑꯣ ꯈꯣꯡꯗ꯭ꯔꯨꯝ ꯑꯣꯣ
ꯂꯩꯔꯤꯔꯣ ꯑꯗꯨꯗ꯭ꯔꯞꯗꯤ ꯄꯦꯔ
ꯎꯝ ꯃꯥ ꯊꯥꯏꯌꯦꯅ ꯌꯥꯝ ꯊꯥꯕ ꯅꯠꯇꯦꯗ ꯂꯧꯁꯪ ꯑꯃ ꯑꯝꯇꯪ ꯊꯥꯛꯄ
ꯎꯝ
ꯑꯗꯨ ꯂꯥꯛꯑꯣ ꯂꯥꯛꯑꯣ ꯇꯧꯕꯗ ꯆꯠꯇ꯭ꯔꯗꯤ ꯅꯨꯡꯉꯥꯏꯔꯔꯣꯏꯅ ꯆꯠꯂꯨꯕ
ꯃ ꯌꯦꯜꯂꯣꯒꯗꯣ ꯑꯗꯨꯗ ꯑꯗꯨꯗꯣ ꯆꯥꯔꯕꯅꯦ ꯑꯩ ꯆꯥꯗ꯭ꯔꯤꯕ ꯑꯗꯨꯗꯣ
ꯀꯩꯅꯣ
ꯇꯔꯥꯕꯁ ꯌꯂꯨꯒꯤꯗꯣ
ꯆꯔꯦꯗꯥ
ꯆꯞ ꯃꯥꯟꯅꯕ꯭ꯔꯥ ꯑꯗꯨꯝ
ꯃꯍꯥꯎ ꯃꯥꯟꯅꯗꯦ ꯇꯔꯕꯨ ꯆꯥꯕꯗꯤ ꯑꯉꯥꯡꯕ ꯆꯥꯕꯗꯨꯅ ꯇꯔꯕꯨ ꯆꯥꯕ ꯃꯥꯜꯂꯦ ꯍꯥꯎꯇꯦ ꯍꯥꯎꯇꯦ ꯑꯩ ꯑꯩꯒꯤ ꯑꯣꯏꯅ ꯍꯥꯎꯇꯦ ꯃꯣꯏꯅꯗꯤ ꯌꯥꯝ ꯍꯥꯎꯋꯦ ꯍꯥꯏꯕꯀꯣ ꯑꯩ ꯑꯩꯒꯤ ꯑꯣꯏꯅ ꯄꯥꯝꯕ ꯑꯣꯏꯗꯦꯕ ꯃꯍꯥꯎꯗꯣ ꯈꯤꯇꯪ ꯈꯦꯠꯅꯩ ꯃꯥꯟꯅꯗꯦ
ꯇꯥꯡꯕꯅꯤ ꯃꯥꯅ ꯇꯥꯡꯉꯤꯅꯦꯕ
ꯇꯥꯡꯉꯤ ꯀꯦꯖꯤꯗꯅꯦ ꯑꯉꯥꯡꯕꯨꯗ ꯀꯨꯟ ꯄꯤꯔꯛꯑꯦꯕꯀꯣ ꯀꯣ ꯂꯩꯔꯛꯑꯦꯕ ꯈꯔꯖꯨ ꯑꯗꯨꯒ ꯑ ꯌꯦꯂꯣꯗꯨꯅ ꯀꯦꯖꯤꯗ ꯌꯥꯡꯈꯩ
ꯑꯣ
ꯕꯖꯥꯔꯗꯒꯗꯤ ꯁꯤꯛꯁꯇꯤ ꯁꯚꯦꯟꯇꯤ ꯄꯤ ꯕꯖꯥꯠꯅꯤꯗ ꯄꯔꯄꯜ ꯑꯃꯖꯨ ꯊ ꯂꯑꯦꯌꯦ ꯄꯔꯄꯜꯗꯨꯅ ꯑꯃꯨꯛꯀ ꯍꯦꯟꯅ ꯇꯥꯡꯉꯦꯌꯦ
ꯆꯥꯛ ꯆꯥꯗ ꯆꯥꯅꯤꯡꯕ ꯀꯌꯥ ꯄꯣꯛꯇꯦꯗ ꯑꯉꯥꯡꯕꯁꯤꯅ ꯍꯦꯛꯇ ꯎꯕꯗ ꯀꯩꯅꯣ ꯇꯧꯕ ꯍꯦꯜꯂꯦꯗ
ꯎꯝ ꯑꯉꯥꯡꯕꯅ ꯍꯥꯎꯋꯦ ꯇꯔꯕꯨꯁꯇꯤ ꯃꯥꯒꯤ ꯈꯥꯏꯗꯣꯛꯑꯒ ꯊꯝ ꯌꯥꯗꯕꯖꯦ ꯁꯤꯗ ꯅꯣꯡ ꯅꯤꯅꯤ ꯊꯝ ꯌꯥꯔꯗꯤ ꯐꯕ
ꯑꯗꯨ ꯐ꯭ꯔꯤꯖ ꯑꯝꯇꯁꯨ ꯂꯩꯒꯦꯅ ꯇꯧꯕꯅꯦ ꯑꯗꯣ ꯑꯁ
ꯎꯝ
ꯑꯗꯨꯗꯣ ꯑꯗꯨꯝ ꯁꯦꯀꯦꯟ ꯍꯦꯟꯗ ꯑꯣꯏꯔꯁꯨ ꯃꯤ ꯑꯝꯇ ꯍꯪꯅꯔꯒ ꯇꯔꯨꯛ ꯇꯔꯦꯠ ꯌꯧꯕꯤꯕ ꯑꯗꯨꯝ ꯇꯧꯅꯤꯡ ꯌꯥ ꯐꯔꯤꯁꯇꯣ ꯁꯦꯀꯦꯟ ꯍꯦꯟꯗ ꯑꯣꯏꯔꯁꯨ ꯑꯃꯇꯪ ꯑꯗꯨꯝ ꯇꯔꯨꯛ ꯇꯔꯦꯠ ꯑꯣꯏꯔꯁꯨ ꯑꯃꯇꯪ ꯂꯧꯅꯕ ꯇꯧꯗꯗꯤ ꯌꯥꯔꯔꯣꯏꯕ
ꯑꯗꯨꯗꯤ ꯅꯪ ꯊꯝꯅꯕ ꯇꯧꯔꯣ ꯏꯔꯣꯟ ꯊꯣꯛꯑꯣ ꯑꯝꯇ ꯐꯣꯟꯗꯣ ꯌꯦꯡꯉꯣ
ꯑꯣ ꯍꯣꯏ -ꯍꯣꯏ ꯊꯝꯃꯒꯦ ꯑꯩꯁꯨ ꯀꯩꯅꯣ ꯇꯧꯒꯤꯒꯦ
ꯎꯝ ꯇꯧꯔꯣ ꯎꯝ ꯑꯗꯨ ꯇꯧꯔꯣꯕ ꯀꯣꯟꯅ
ꯍꯣꯏ-ꯍꯣꯏ -ꯍꯣꯏ